ꯑꯥ ꯎꯝ ꯀꯩꯗꯧꯔꯤꯒꯦ
ꯑꯣ ꯐꯝꯃꯤꯌꯦ ꯑꯩꯗꯣ ꯑꯩꯈꯣꯏ ꯀꯩꯅꯣ ꯆꯠꯊꯣꯛꯎꯔꯒ ꯐꯝꯃꯤ ꯅꯪꯗꯤ
ꯑꯩ ꯔꯨꯝꯗ ꯂꯩꯌꯦ
ꯑꯣ
ꯉꯁꯥꯏ ꯅꯪꯅ ꯇꯦꯛꯁ ꯊꯥꯔꯛꯄꯗꯣ ꯑꯩꯗꯣ ꯃꯈꯥꯔꯣꯝꯗ ꯂꯩꯕ ꯑꯗꯨꯒꯤ ꯁꯟꯅꯕꯗꯣ ꯅꯨꯡꯉꯥꯏꯔꯣꯏꯗꯕ ꯂꯥꯡꯕꯅꯤꯅꯀꯣ ꯑꯗꯨꯒꯤꯅꯅꯤ
ꯑꯣ ꯑꯩꯖꯨ ꯍꯧꯖꯤꯛꯇꯪ ꯅꯨꯄꯤ ꯑꯃꯒ ꯁꯥꯟꯅꯔꯝꯃꯤꯅꯦ ꯑꯗꯣ ꯃꯥꯏꯗꯤ
ꯍ ꯍ
ꯍꯦ ꯍꯦ ꯃꯔꯤ ꯁꯨꯒ꯭ꯔꯦ ꯃꯥꯒ ꯉꯁꯤ ꯁꯥꯟꯅꯕ ꯍꯧꯖꯤꯛ ꯑꯩꯅ ꯍꯦꯛ ꯍꯜꯂꯛꯄꯒ ꯃꯥꯅ ꯑꯩꯒꯤ ꯀꯩꯅꯣ ꯃꯌꯥꯝ ꯂꯩꯔꯤ ꯍꯥꯏꯕꯒꯤ ꯃꯥꯅ ꯑꯣ ꯑꯗꯨꯗꯤ ꯑꯗꯨꯝ ꯃꯔꯤꯐꯥꯎ ꯑꯗꯨꯝ ꯇꯧꯔꯛꯑꯣ ꯃꯔꯤ ꯃꯤ ꯑꯃꯅ ꯃꯔꯤꯐꯥꯎ ꯌꯥꯏ ꯍꯥꯏꯕ꯭ꯔꯥ ꯃꯥ ꯍꯥꯏꯌꯦ ꯃꯥꯅ ꯑꯗꯨꯒꯤ ꯅꯣꯏꯗꯤ ꯆꯥꯛ ꯊꯣꯡꯉꯕꯣ
ꯑꯥ ꯌꯥꯏꯌꯦ
ꯑꯥ ꯅꯣꯏ ꯆꯥꯛ ꯊꯣꯡꯉꯕꯣ
ꯇꯥꯕ꯭ꯔꯥ
ꯑꯥ ꯇꯥꯏꯌꯦ
ꯑꯩꯗꯤ ꯇꯠꯈ꯭ꯔꯕ ꯈꯟꯕ
ꯑꯣ ꯇꯥꯏꯌꯦ ꯑꯗꯨꯝ ꯅꯨꯡꯉꯥꯏꯕ꯭ꯔ ꯑꯩꯒꯤ ꯅꯦꯠꯋꯥꯛꯇꯣ
ꯑ ꯅꯨꯡꯉꯥꯏ ꯅꯨꯉꯥꯏ
ꯑꯗꯨꯝ ꯑꯩꯅ ꯍꯥꯏꯕꯗꯣ ꯑꯗꯨꯝ ꯇꯥꯏꯀꯣ
ꯑ ꯇꯥꯏ ꯇꯥꯢ
ꯑꯣ ꯑꯣ ꯑꯣ ꯅꯣꯏꯗꯤ ꯆꯥꯛ ꯊꯣꯡꯉꯕꯣ
ꯆꯥꯛ ꯊꯣꯡꯉꯝ ꯊꯣꯡꯉꯝꯃꯅꯤ ꯃꯩ ꯂꯥꯛꯏꯉꯩꯗ ꯊꯣꯡꯉꯝꯄꯅꯤ ꯑꯈꯣꯏ ꯃꯩ ꯌꯥꯝ ꯅꯨꯡꯉꯥꯏꯇꯦꯕ ꯍꯧꯖꯤꯛ ꯑꯈꯣꯏ ꯂꯩꯕꯖꯦ
ꯑꯣ ꯍꯣꯏ ꯂꯣꯏ ꯍꯥꯏꯅꯩꯌꯦ ꯃꯣꯏ ꯃꯩ ꯅꯨꯡꯉꯥꯏꯇꯦ ꯍꯥꯏꯅ
ꯃꯩ ꯉꯁꯥꯏ ꯃꯨꯠꯄꯗꯣ ꯍꯧꯖꯤꯛ ꯂꯥꯛꯇꯉꯥꯏꯔꯦ ꯍꯧꯖꯤꯛꯁꯨ ꯀ꯭ꯌꯥꯝ ꯀꯨꯏꯅ ꯂꯥꯛꯇꯣꯏꯅꯣ ꯈꯪꯗꯦ
ꯎꯝ
ꯃꯗꯨꯗꯤ
ꯑꯗꯨꯅꯤ
ꯋꯦꯗꯔꯗꯤ ꯀꯔꯝꯃꯥꯏꯟ ꯇꯧꯒꯦ ꯎꯝ
ꯑꯣ ꯋꯦꯗꯔꯗꯤ ꯍꯧꯖꯤꯛꯇꯤ ꯎꯝ ꯋꯦꯗꯔꯖꯦ ꯍꯧꯖꯤꯛ ꯅꯣꯡ ꯆꯨ ꯗꯣꯕ ꯃꯥꯜꯂꯦ ꯑꯗꯨꯝ ꯃꯪꯉ ꯂꯩꯑꯦ
ꯑꯣ ꯀꯅꯣ ꯀꯩ ꯂꯝꯗ ꯂꯩꯔꯤꯅꯣꯕ
ꯀꯩꯅꯣꯗ ꯑꯥ ꯑꯦꯅ ꯍꯧꯕꯗꯣ
ꯑꯥ
ꯑꯗꯨꯗ ꯑꯗꯨꯗ ꯂꯩ
ꯎꯝ
ꯍꯦ ꯍꯦ
ꯅꯣꯛꯅꯤꯡꯉꯦ ꯍ
ꯍꯥ
ꯃꯤ ꯑꯃꯅ ꯍꯪꯉꯛꯄ ꯑꯗꯨꯒꯤ ꯑꯩꯅ ꯇ꯭ꯔꯤ ꯍꯥꯏꯔꯕꯀꯣ ꯑꯂꯣꯏ ꯑꯔꯣꯏ ꯄꯨꯟꯅꯅ ꯀ꯭ꯌꯥ ꯀꯔꯤꯗ ꯂꯣꯏꯕ꯭ꯔꯥ ꯍꯥꯏꯔ ꯑꯩꯅ ꯑꯦꯜꯗ ꯂꯣꯏꯌꯦ ꯍꯥꯏꯕ ꯑꯣ
ꯑꯥ ꯍꯦ ꯍꯦ ꯍꯦ ꯍꯦ
ꯑꯩꯅ ꯑ ꯑꯦꯅ ꯍꯧꯔꯒ ꯑꯃ ꯑꯃꯅ ꯄꯤꯗ ꯍꯧꯕ ꯑꯅꯤ ꯁꯨꯕꯅꯦꯕ
ꯎꯝ
ꯑꯦꯟ ꯑꯩꯕꯗꯣ ꯑꯃ ꯉꯁꯥꯏ ꯅꯨꯄꯤ ꯑꯃꯅ ꯋꯥꯔꯤ ꯁꯥꯟꯅꯕ ꯀꯥꯟꯗ ꯅꯪꯅ ꯀꯩꯅꯣ ꯈꯥꯏꯕꯗ ꯑꯗꯨꯃꯥꯏꯅ ꯐꯨꯜꯗ ꯂꯣꯏ ꯍꯥꯏꯒꯅꯨ ꯈꯣꯠꯀꯅꯨ ꯍꯥꯏꯔꯛꯑꯦ
ꯎꯝ ꯍꯝ
ꯎꯝ ꯎꯝ
ꯁꯤꯒꯤꯃ ꯉ
ꯑꯣ ꯍꯣꯏ ꯌꯥꯗꯦ ꯍꯥꯏꯌꯦ ꯃꯥꯅ ꯅꯣꯏꯗꯤ ꯄꯨꯡ ꯀꯌꯥꯗ ꯑꯗꯨꯝ ꯆꯥꯒꯦ ꯆꯥꯛꯇꯤ
ꯑ ꯑ ꯑꯍꯥꯟꯕ ꯍꯥꯕ ꯀꯅ ꯍꯂꯣ ꯑꯃꯅ ꯐꯣꯟꯗ ꯑꯍꯧ ꯑꯍꯥꯟꯕ ꯍꯧꯕ ꯀꯥꯟꯗ
ꯑꯥ
ꯐꯣꯟ ꯇꯧꯔꯛꯄ ꯀꯩꯗꯧꯕꯅꯣ ꯍꯥꯏꯕ ꯀꯥꯟꯗ
ꯁꯨꯝ ꯋꯥꯔꯤꯗꯨ ꯁꯨꯝ ꯁꯥꯟꯅꯕꯗ ꯁꯥꯟꯅꯕꯗ ꯁꯨꯝ ꯅꯨꯡꯉꯥꯏꯔꯛꯄ ꯍꯥꯏꯕ ꯇꯥꯔꯦꯕ ꯏꯕꯥꯅꯤꯁꯦ
ꯑꯗꯒꯤ ꯃꯥꯁꯨ ꯍꯥꯏꯕꯗꯤ ꯋꯥꯔꯤꯗꯣ ꯁꯨꯝ ꯁꯥꯔꯛꯄ ꯃꯇꯝꯗ ꯈꯪꯅ ꯈꯪꯅ ꯉꯥꯡꯕꯗꯤ ꯅꯠꯇꯔꯦꯕ ꯃꯥꯁꯨ ꯁꯣꯏꯗꯅ ꯑꯁꯨꯝ ꯋꯥꯔꯤ ꯁꯨꯝ ꯁꯥꯡꯗꯔꯛꯑꯕ ꯑꯗꯨꯒꯤ ꯂꯥꯁꯇꯗꯤ ꯏꯕꯥꯟꯅꯤ ꯍꯣꯔꯦꯟ ꯂꯥꯏꯁ ꯆꯥꯎꯧꯔꯛꯄ ꯍꯥꯏꯕ ꯇꯥꯔꯦꯀꯣ ꯑꯦꯍꯦ ꯌꯥ ꯃꯤꯅꯦ ꯍꯥꯏꯔ ꯑꯁ ꯉꯥꯛꯄꯤꯒꯅꯤꯗ ꯑꯇꯥꯕ ꯃꯤꯗꯨꯁꯨ ꯑꯗꯨꯃꯥꯏꯅ ꯍꯥꯏꯔꯒꯅꯦ ꯏꯕꯥ ꯅꯣꯛꯄꯁꯤ ꯂꯣꯏꯔꯦ ꯑꯍꯥꯟꯕ ꯍꯧꯕ ꯒꯥꯟꯁꯤꯗ ꯅꯣꯡ ꯇꯨꯔꯤ ꯖꯥꯠꯕ ꯑꯩꯈꯣꯏꯁꯦ ꯅꯣꯡ ꯇꯥꯏꯌꯦ ꯅꯨꯡꯁꯤꯗꯀꯣ
ꯀꯨꯏꯅ
ꯎ
ꯀꯨꯏꯅ ꯇꯥꯔꯨꯗ꯭ꯔꯒ
ꯎꯝ
ꯍꯣꯏ ꯉꯔꯥꯡ ꯅꯨꯡꯗꯥꯡ ꯇꯥꯏ ꯍꯣꯔꯣꯏ ꯅꯨꯡꯗꯥꯡꯗꯁꯨ ꯇꯥꯗꯧ ꯃꯥꯜꯂꯦ
ꯍꯧꯖꯤꯛ ꯈ꯭ꯔ ꯅꯨꯡ ꯇꯥꯔꯗꯤ ꯇꯨꯝꯕꯗꯤ ꯈꯔ ꯑꯁꯥ ꯑꯁꯥꯕꯗꯣ ꯈꯔ ꯁꯥꯐꯒꯤꯅꯦꯕ
ꯎꯝ ꯍꯣꯏ
ꯑꯗꯨ ꯅꯠꯇꯗꯤꯀꯣ ꯂꯩꯕ ꯉꯝꯗꯦ
ꯎꯝ ꯅꯣꯏꯗꯤ ꯅꯨꯡꯗꯥꯡꯒꯤ ꯆꯥꯒꯨꯝꯕ ꯊꯛꯇ꯭ꯔꯣ
ꯅꯨꯏꯗꯥꯡ ꯆꯥꯡ ꯉꯁꯥꯏ ꯊꯛꯄ ꯂꯣꯏꯔꯥ ꯄꯨꯡ ꯃꯔꯤꯗ
ꯑꯣ
ꯅꯪ ꯀꯥꯅ ꯏꯪꯉꯦ ꯑꯩ ꯀꯥꯅ ꯁꯥꯏ
ꯎꯝ
ꯑꯗ ꯑꯃꯛꯀ ꯆ ꯆ ꯀꯥꯗ ꯆꯥꯛ ꯆꯥꯗꯣꯏꯅꯣ ꯎꯝ
ꯄꯨꯡ ꯇꯔꯦꯠꯇꯥ ꯑꯗꯨꯝ ꯄꯤ
ꯑꯣ
ꯅꯣꯏꯒꯤ ꯅꯣꯏ ꯄꯨꯡ ꯀ꯭ꯌꯥꯗ ꯆꯥꯗꯣꯏꯅꯣ
ꯑꯉꯥꯡꯁꯤꯡꯕꯨꯗꯤ ꯍꯧꯖꯤꯛ ꯄꯨꯡ ꯀꯌꯥ ꯇꯥꯔꯦ ꯇꯔꯨꯛ ꯄꯨꯡ ꯇꯔꯦꯠꯇ ꯆꯥꯛ ꯆꯥꯒꯅꯤ
ꯑꯣ
ꯑꯗꯨ ꯑꯈꯣꯏꯅ ꯄꯨꯡ ꯑꯗꯨꯝ ꯑꯈꯣꯏꯗꯤ ꯆꯥꯛ ꯂꯣꯢꯔꯦ ꯑꯗꯨꯝ ꯆꯥꯏꯗ ꯃꯩꯗꯣ ꯅꯣꯡꯗꯝ ꯅꯥꯏꯗꯝꯅꯤꯅꯀꯣ ꯑꯗꯨꯅ
ꯍꯣꯏ ꯃꯩ ꯅꯨꯡꯉꯥꯏꯇꯕꯖꯤ ꯌꯥꯝ ꯅꯨꯡꯉꯥꯏꯇꯕꯅꯤꯗ
ꯎꯝ ꯃꯝꯃꯒꯅꯦ ꯁꯥꯕꯅꯤꯅ ꯈꯥꯡꯕ ꯉꯝꯗꯕꯅꯦꯀꯣ
ꯍꯣꯏ
ꯅꯣꯢ ꯆꯥꯒꯨꯝꯕ ꯄꯤꯊꯛꯇꯕ꯭ꯔꯥ
ꯎꯝ ꯄꯤꯊꯛꯑꯦ ꯍꯧꯖꯤꯛ ꯊꯛꯑꯦ
ꯑꯣ ꯑꯆꯥꯄꯣꯠꯇꯤ
ꯑꯆꯥꯄꯣꯠꯁꯨ ꯄꯤꯌꯦ
ꯅꯨꯡꯉꯥꯏꯔꯝꯒꯅꯤ ꯃꯤ ꯌꯥꯝꯕꯅꯤꯅ
ꯎꯝ ꯌꯥꯝꯃꯦ ꯄꯣꯠ ꯃꯥꯡꯒꯟꯕꯁꯨ ꯑꯁ
ꯑꯗꯨꯗꯤ ꯃꯍꯧꯁꯥꯅꯦ ꯃꯤ ꯌꯥꯝꯕꯒꯤ ꯃꯍꯧꯁꯥꯅꯦ ꯑꯗꯨꯗꯤ
ꯎꯝ ꯑꯩꯅ ꯀꯤ ꯀꯩꯅꯣꯗ ꯂꯩꯔꯤꯉꯩꯗ ꯅꯣꯏꯒꯤ ꯖꯥꯇꯤ ꯑꯣꯏꯗꯣꯏꯅꯤꯀꯣ ꯑꯉꯥꯡ ꯃꯆꯥ ꯑꯃꯀꯣ ꯎꯝ ꯀꯩꯅꯣ ꯃꯤꯁꯇꯤꯌꯥꯒꯤ ꯑꯣ ꯑꯩꯒꯤ ꯑꯈꯣꯏꯒꯤ ꯃꯤꯁꯀꯤ ꯑꯥ ꯃꯅꯨꯡꯒꯤ ꯐꯨꯔꯤꯠ ꯑꯃ ꯃꯥꯁ ꯃꯥꯡꯗꯣꯏꯅꯦꯕ
ꯎꯝ
ꯏꯁꯇ꯭ꯔꯤꯡ ꯑꯃ ꯃꯥꯡꯗꯣꯏꯅꯤꯀꯣ
ꯃꯥꯅ ꯑꯗꯨꯝ ꯐꯧꯔꯒ ꯊꯝꯕ ꯃꯥꯅ ꯑꯈꯣꯏꯗ ꯍꯪꯉꯦ ꯂꯧꯕ꯭ꯔꯥ ꯈꯣꯠꯄ꯭ꯔꯥ ꯍꯥꯏꯅꯒꯣ ꯎꯕ꯭ꯔꯥ ꯇꯥꯕꯒꯤ ꯍꯪꯉꯦ ꯑꯈꯣꯏꯅ ꯃꯤꯁ ꯑꯈꯣꯏꯗꯤ ꯈꯪꯗꯤꯌꯦ ꯈꯣꯠꯇꯤꯌꯦ ꯍꯥꯏꯌꯦ ꯑꯗꯨꯒ ꯂꯥꯁꯇ ꯅꯣꯏꯒꯤ ꯑꯉꯥꯡ ꯃꯆꯥ ꯑꯃꯅ ꯃꯥ ꯂꯤꯠꯂ ꯊꯣꯛꯂꯛꯇꯣꯏꯅꯦꯕ ꯃꯥꯁꯦ ꯀ꯭ꯂꯥꯁ ꯑꯗꯨꯀꯥꯟꯗ ꯐꯣꯔ ꯀꯥꯞꯕ ꯃꯥꯜꯂꯦ ꯃꯥꯅ ꯂꯤꯠꯂꯒ ꯊꯣꯔꯛꯑꯦ ꯑꯗꯣ ꯑꯉꯥꯡꯗꯨꯅ
ꯎꯝ
ꯑꯥ ꯀꯥꯎꯔꯦ ꯃꯃꯤꯡꯗꯨ ꯑꯦꯂꯦꯟ ꯍꯥꯏꯕ꯭ꯔꯥ ꯍꯥꯏꯕ꯭ꯔꯥ ꯀꯥꯎꯔꯦ
ꯅꯨꯄꯤꯔꯣ
ꯅꯨꯄꯥꯅꯤ ꯅꯨꯄꯥꯗꯨꯅ ꯑꯉꯥꯡ ꯃꯆꯥꯅꯦꯕ ꯀ꯭ꯂꯥꯁ ꯐꯣꯔ ꯀꯥꯕ ꯉꯥꯏꯔꯤꯕꯅꯦꯕ ꯃꯥ ꯑꯗꯨꯀꯥꯟꯗ ꯃꯥꯅ ꯂꯤꯠꯂ ꯊꯨꯔꯛꯏꯕ ꯃꯤ ꯅꯣꯏꯗꯤ ꯌꯥꯝ ꯅꯣꯏꯗꯦ ꯄꯤꯛꯄꯅꯦ ꯑꯗꯨꯀꯥꯟꯗꯗꯤ ꯍꯧꯖꯤꯛꯇꯤ ꯈꯪꯗ꯭ꯔꯦ ꯑꯩ ꯑꯁ ꯑꯩꯈꯣꯏ ꯅꯣꯛꯄꯁꯤꯗꯤ ꯑꯗꯨꯒꯤ ꯑꯣꯖꯥꯗꯨꯁꯨ ꯀꯣ ꯃꯤꯁꯇꯨꯁꯨ ꯃꯥꯁꯨ ꯁꯥꯎꯒꯗ꯭ꯔ ꯍꯥꯏꯔꯒ ꯃꯥꯁꯨ ꯄꯨꯡꯅꯣꯛꯇ ꯅꯣꯛꯄꯗꯨꯀꯣ
ꯎꯝ
ꯃꯤ ꯅꯨꯄꯤ ꯐꯨꯔꯤꯠꯇꯣ ꯃꯥ ꯂꯤꯠꯂ ꯊꯣꯔꯛꯄꯩ
ꯅꯨꯡꯉꯥꯏꯕ꯭ꯔꯥ ꯂꯩꯕ ꯑꯗꯨꯗ
ꯍꯣꯏ ꯅꯨꯡꯉꯥꯏꯌꯦ ꯑꯗꯨꯝ ꯅꯨꯡꯕꯨꯗꯤ
ꯑꯗꯨ ꯍꯣꯁꯇꯦꯜ ꯀꯩꯅꯣꯗ ꯑꯗꯨ ꯁ꯭ꯋꯥꯏꯁꯦ ꯑꯩꯈꯣꯏꯒꯤ ꯍꯣꯁꯇꯦꯜꯗꯨ ꯂꯩ ꯃꯐꯝꯗꯨ ꯄꯤꯛꯇꯔ
ꯎꯝ ꯄꯤꯛꯑꯦ ꯍꯧꯖꯤꯛꯅ ꯍꯦꯟꯅ ꯄꯤꯛꯂꯝꯃꯅꯤ ꯍꯥꯏꯗꯤ ꯌꯨꯝꯒꯁꯦ ꯁꯥ ꯁꯥꯖꯤꯟꯈ꯭ꯔꯕꯅꯦ ꯍꯧꯖꯤꯛꯇꯤ
ꯄꯤꯛꯑꯦ ꯅꯍꯥꯟ ꯃꯃꯥꯡꯗ ꯑꯩꯁꯨ ꯑꯩ ꯑꯩꯈꯣꯏꯒꯤ ꯏꯟꯗꯣꯝꯆꯥꯒꯤ ꯃꯆꯥꯅꯨꯄꯥ ꯑꯍꯟ ꯊꯝꯃꯦꯕ ꯑꯗꯨꯗ ꯂꯥꯁ ꯌꯔꯗꯣ ꯊꯝꯃꯦꯕ ꯑꯁ ꯄꯤꯛꯑꯦꯗ ꯁꯦꯟꯖꯣꯁꯇ ꯇꯝꯍꯟꯕꯅꯦꯕ ꯃꯣꯏꯗ ꯃꯣꯃꯣꯏꯗ ꯃꯃꯣꯏꯗ ꯂꯩꯍꯜꯂꯒ ꯑꯗꯨ ꯇꯝꯍꯟꯕꯅꯦꯕ
ꯎꯝ ꯍꯧꯖꯤꯛꯇꯤ ꯃꯣꯏ ꯄꯩꯁꯥ ꯀꯌꯥ ꯂꯧꯒꯦ
ꯈꯪꯗꯦ ꯑꯩꯁꯨꯦ ꯄꯩꯁꯥ ꯀꯌꯥ ꯂꯧꯖꯥꯠꯅꯣ
ꯑꯣ
ꯃꯤꯁꯨ ꯌꯥꯝꯕ ꯃꯥꯜꯂꯦ ꯃꯣꯏꯁꯦ
ꯀꯩꯕ
ꯃꯤꯁꯨ ꯌꯥꯝꯕ ꯃꯥꯜꯂꯦꯕ
ꯎꯝ ꯌꯥꯝꯕꯅꯦ ꯑꯦ ꯑꯦ ꯉꯥꯏꯌꯨꯀꯣ ꯑꯩꯈꯣꯏꯒꯤ ꯃꯦꯝ ꯂꯥꯛꯈ꯭ꯔꯦ ꯑꯦꯇꯦꯟꯗꯦꯟꯁ ꯊꯣꯛ ꯊꯣꯛꯈ꯭ꯔꯦ ꯊꯣꯛꯀꯗꯧꯔꯦ ꯑꯩ ꯑꯗꯨꯝ ꯄꯥꯏꯒꯦꯀꯣ ꯀꯥꯎꯋꯦ ꯋꯥꯔꯤ ꯁꯥꯟꯅꯔꯤꯉꯩꯗ ꯃꯇꯝ ꯇꯥꯒꯤꯕ ꯈꯪꯍꯧꯗꯦ ꯑꯩꯈꯣꯏꯒꯤ ꯀꯩꯅꯣ ꯑꯣꯏꯕꯗ ꯌꯥꯝ ꯁꯥꯊꯤꯕ ꯍꯥꯏꯇꯥꯔꯦ
ꯑꯥ
ꯉꯔꯥꯡ ꯃꯣꯏ ꯅꯨꯄꯤ ꯑꯃ ꯀꯩꯝ ꯇ ꯍꯥꯏꯔꯝꯗꯕ ꯑꯗꯨꯒ ꯊꯦꯡꯅ ꯍꯜꯂꯛꯄ ꯍꯥꯏꯇꯥꯔꯦ ꯅꯨꯡꯗꯥꯡꯒꯤ
ꯑꯣ
ꯑꯗꯨꯒꯤ ꯈꯔ ꯆꯦꯛꯁꯤꯟꯕ ꯍꯥꯏꯇꯥꯔꯦ ꯃꯥꯅ ꯉꯁꯤ